ꯍꯜꯂꯣ
ꯍ ꯍꯣꯏ
ꯄ ꯄꯨꯝꯃꯦ ꯍꯥꯏꯕ꯭ꯔꯣ
ꯄꯨꯡꯈ꯭ꯔꯕꯣ
ꯉꯥꯏꯕꯗ ꯍꯣꯏ ꯋꯥꯔꯦ
ꯑꯣ ꯋꯥꯔꯝꯒꯅꯤ ꯋꯥꯔꯝꯒꯅꯤ ꯁꯥꯎꯕ ꯌꯥꯗ꯭ꯔꯦ ꯊꯕꯛꯅ ꯌꯥꯗꯕꯒꯤꯅꯤꯗ
ꯑꯣ ꯐꯔꯦ ꯐꯔꯦꯁꯦ
ꯑꯩꯁꯨ ꯅꯪꯕꯨ ꯇꯧꯅꯤꯡꯕꯒꯤ ꯇꯧꯅꯤꯡꯂꯒ ꯑꯗꯨꯝ ꯂꯩꯕꯅꯦ ꯑꯗꯨꯕꯨ ꯊꯕꯛ
ꯑꯣ ꯑꯣꯏꯔꯪꯃꯅꯤ ꯍꯣꯏ ꯑꯣ ꯅ ꯀꯅꯨ
ꯣꯛ ꯅꯣꯛꯇꯦꯗ ꯈꯤꯇꯪ ꯅꯣꯛꯄꯅꯦ
ꯈꯤꯇꯪ ꯅꯧꯕꯁꯨꯣꯛ ꯆꯞ ꯃꯥꯟꯅꯩ
ꯅꯄ ꯎꯝ ꯆꯞ ꯃꯥꯟꯅꯩ
ꯀꯩꯗꯧꯔ ꯃꯅꯥꯏ
ꯎ ꯍꯣꯏ ꯈꯪꯉꯦꯕ
ꯅꯪꯁꯨ ꯈꯪꯔꯥꯎꯅꯤꯍꯦ ꯑꯩꯒꯤ ꯀꯩꯅꯣ ꯑꯟꯁꯔ ꯀꯩꯁꯨ ꯇꯥꯎꯗꯤ
ꯑꯗꯨ ꯃꯊꯪꯗ ꯆꯠ ꯆꯥꯔꯕꯣ ꯊꯕꯛ ꯆꯠꯇ꯭ꯔꯣꯕꯣ ꯌꯦꯡꯕ꯭ꯔꯣ
ꯑꯗꯣ ꯉꯁꯤꯗꯤ ꯍꯥꯏꯔꯣꯏꯁꯤꯀꯣ ꯑꯗꯨꯗꯤ꯫
ꯍꯣꯏ ꯑꯇꯣꯞꯄ ꯋꯥꯔꯤ ꯀꯩꯅꯣ ꯇꯧꯔꯣ ꯍꯣꯏ
ꯑꯣ ꯅꯪꯒꯤ ꯂꯥꯏ ꯍꯨꯠ ꯍꯥꯏꯔꯣ
ꯑꯦ
ꯎꯝ ꯅꯪꯒꯤ ꯑꯉꯥꯡ ꯑꯣꯏꯔꯤꯉꯩꯒꯤ ꯋꯥꯔꯤ ꯐꯖꯕꯗꯣ ꯂꯤꯔꯛꯑꯣ ꯉꯁꯤꯗꯤ ꯑꯗꯨꯗꯤ꯫
ꯪ ꯑꯗꯨꯒꯨꯝꯕ ꯂꯩꯇꯦꯗ
ꯑꯦ ꯅꯪꯗꯤ ꯗꯥꯏꯔꯦꯛ ꯄꯣꯛꯄꯗꯨꯔꯣ ꯑꯉꯥꯡ ꯅꯠꯇꯕꯤꯗ ꯑꯗꯨꯝ ꯂꯩꯁꯥꯕꯤ ꯐꯥꯔ ꯀꯩꯅꯣꯗꯒꯤ ꯊꯥꯔꯛꯄ꯭ꯔꯣ ꯏꯁꯣꯔꯅ ꯃꯊꯛꯇꯒꯤ?
ꯎꯝ ꯃꯥꯅꯦ
ꯝ ꯌꯥꯔꯣꯏꯍꯦ ꯑꯗꯨꯗꯤ ꯏꯁꯣꯔꯅ ꯏꯁꯣꯔꯅ ꯐꯠ ꯏꯁꯣꯔꯅ ꯑꯇꯤꯌꯥꯗꯒꯤ ꯗꯥꯏꯔꯦꯛ ꯂꯩꯁꯥꯕꯤ ꯐꯥꯔꯒ ꯊꯥꯗꯕ꯭ꯔꯣ
ꯍꯣꯏ ꯅꯣꯏꯖꯨ ꯑ ꯅꯣꯏꯗꯨꯖꯨ ꯑꯗꯨ ꯑ ꯑꯗꯨꯒꯨꯝꯕ ꯂꯩꯕ꯭ꯔꯣ ꯂꯩꯔꯝꯃꯅꯤꯀꯣ ꯈꯨꯟ ꯈꯨꯟꯗ ꯑꯃ ꯑꯅꯤ ꯂꯩꯕꯅꯦ ꯃꯤ ꯈꯨꯟꯗ ꯑꯃ ꯑꯅꯤꯅꯦ ꯅꯪ ꯑꯣꯏꯔꯝꯒꯅꯤꯗ ꯊꯥꯖꯗꯦ ꯑꯩ
ꯑꯩꯗꯤ ꯑꯣꯏꯗꯦ ꯑꯩꯗꯤ ꯐꯖꯅ ꯃꯤꯑꯣꯏꯕ ꯑꯣꯏꯅ ꯑꯉꯥꯡ ꯑꯣꯏꯔꯤꯉꯩ ꯆꯨꯝꯅ ꯄꯣꯛꯄꯅꯦ ꯑꯩꯗꯤ
ꯑꯣ ꯆꯨꯝꯅ ꯄꯣꯛꯄ꯭ꯔꯣ
ꯎꯝ ꯅꯪꯗꯤ ꯀꯩꯅꯣ ꯗꯥꯏꯔꯦꯛ ꯄꯣꯛꯑꯒ ꯅꯪ ꯁ꯭ꯋꯤꯖꯔꯂꯦꯟꯗꯒꯨꯝꯕ ꯊꯥꯗꯕ ꯌꯥꯗ꯭ꯔꯣ ꯅꯪꯗꯤꯁꯤꯡ ꯏꯁꯤꯡ ꯃꯤ ꯌꯥꯝ ꯑꯕ ꯏ ꯌꯥꯝ ꯑꯋꯥꯕ ꯑꯃ ꯐꯥꯡꯒ ꯇꯥꯔꯦ ꯅꯪꯗꯤ
ꯈꯪꯗꯦ ꯀꯔꯤꯅꯣ ꯈꯪꯗꯦ ꯏꯁꯣꯔꯁꯨ ꯀꯣ ꯈꯔ ꯃꯆꯪ ꯃꯈꯥ ꯂꯩꯕ ꯃꯥꯜꯂꯦ
ꯃꯤꯁꯪ ꯃꯌꯦꯛ ꯃꯤꯈꯥ ꯍꯥꯏꯕ
ꯍꯣꯏ
ꯅꯪꯅ ꯍꯥꯏꯒꯗꯧꯕꯅꯦ ꯅꯪ
ꯑꯩꯅ ꯅꯠꯇꯦ
ꯑꯩꯅ ꯁꯦꯝꯈꯤꯒꯦꯅ ꯂꯥꯛꯄꯅꯦꯀꯣ ꯁꯤ ꯁꯤꯗ ꯐꯔꯦ ꯍꯣꯏ ꯍꯣꯏ ꯍꯌꯦꯡꯗꯤ ꯑꯉꯥꯡ ꯑꯣꯏꯔꯅꯤꯌꯦ
ꯎꯝ ꯑꯦ
ꯍꯪꯆꯤꯛ ꯍꯪꯆꯤꯛꯅ ꯀꯩꯅꯣ ꯑꯍꯟ ꯑꯣꯏꯔꯤꯅꯤ
ꯑꯣ ꯑꯦ ꯑꯗꯨꯗꯤ ꯌꯥꯝ ꯅꯨꯡꯉꯥꯏꯌꯦ ꯌꯥꯝ ꯐ꯭ꯂꯦꯛꯁꯤꯕꯜ ꯑꯣꯏꯌꯦꯅ ꯅꯪ
ꯌꯥꯝ ꯐ꯭ꯂꯦꯛꯁꯤꯕꯜ ꯑꯣꯏ ꯍꯣꯏ
ꯑꯉꯥꯡ ꯑꯣꯏꯔꯤꯁꯤ ꯌꯥꯕ꯭ꯔꯥ ꯑꯃꯨꯛꯀ ꯑꯍꯟ ꯑꯣꯏꯔꯤꯁꯤ ꯌꯥꯕ꯭ꯔꯥ
ꯅꯪꯅ ꯄꯥꯝꯕꯗꯣ ꯑꯩ ꯑꯣꯟꯕꯤꯒꯦ
ꯑꯦ ꯑꯗꯨꯗꯤ ꯑꯩꯒꯤ ꯅꯨꯄꯤ ꯑꯣꯜꯂꯣ ꯑꯗꯨꯗꯤ
ꯌꯥꯏꯗ ꯀꯩꯁꯨ ꯇꯥꯔꯦ ꯅꯪꯅ ꯅꯨꯄꯤ ꯑꯣꯏꯕꯗꯣ ꯀꯩꯅꯣ ꯑꯍꯜ ꯑꯣꯏꯕ꯭ꯔꯥ ꯅꯠꯇ꯭ꯔꯒ ꯂꯩꯁꯥꯕꯤ ꯑꯣꯏꯕ꯭ꯔꯥ ꯁꯥꯔꯤ ꯄꯥꯝꯕ꯭ꯔꯥ
ꯅꯣꯏ ꯑꯩꯒꯤꯗꯤ ꯇ꯭ꯋꯦꯟꯇꯤ ꯐꯥꯏꯚꯀꯤ ꯀꯩꯅꯣ ꯆꯍꯤ ꯀꯨꯟ ꯃꯉꯥ ꯁꯨꯕ ꯌꯥꯔꯦ ꯑꯩꯗꯤ ꯎꯝ
ꯑꯩꯗꯤ ꯁꯨꯗꯦ
ꯁꯨꯍꯜꯂꯣ ꯑꯗꯨ ꯅꯪꯗꯤ ꯇꯧꯕ ꯉꯝꯃꯤꯅ
ꯌꯥꯅꯕ ꯇꯧꯒꯦ ꯍꯣꯏ ꯍꯣꯏ
ꯍꯣꯏ ꯑꯗꯨꯅꯦ ꯑꯩꯅ ꯍꯥꯏꯕꯗꯤ ꯁꯔꯤꯗ
ꯑꯝ ꯅꯪꯅ ꯍꯥꯏꯕꯅꯦ ꯀꯔꯤ
ꯑꯩꯅ ꯍꯥꯏꯅꯤꯡꯕꯗꯤ ꯅꯪꯅ ꯍꯧꯖꯤꯛ ꯏꯁꯣꯔꯒ ꯅꯪ ꯌꯥꯟꯅꯔꯒ ꯃꯊꯛꯇꯒꯤ ꯅꯪ ꯇꯥꯔꯛꯄꯅꯦꯕ ꯑꯗꯣ ꯏꯁꯣꯔꯗ ꯍꯥꯏꯕ ꯌꯥꯗ꯭ꯔꯣ ꯅꯪꯗꯤ
ꯑꯩ ꯉꯁꯥꯏ ꯍꯥꯏꯕꯗꯤ ꯃꯆꯥꯛ ꯃꯈꯥ ꯂꯩꯕꯒꯤꯅꯦ
ꯅꯪꯅ ꯍꯥꯏꯗꯕꯒꯤ ꯑꯣꯏꯔꯝꯃꯤ ꯏꯁꯣꯔ ꯑꯩ ꯁꯤꯗꯗꯤ ꯆꯠꯅꯤꯡꯗꯦ
ꯇꯧꯔꯝꯕꯅꯦ ꯃꯥꯒꯤ ꯀꯩꯅꯣꯗꯣ ꯈꯣꯡꯗꯣ ꯄꯝꯃꯒ ꯇꯧꯕꯅꯦꯕ ꯑꯗꯨ ꯌꯥꯗꯦ ꯀꯔꯤꯒꯤꯅꯣ ꯈꯪꯗꯦ ꯍꯥꯏꯗꯤ ꯍꯥꯏꯈꯤꯕꯅꯦ ꯐꯖꯅ ꯀꯞꯄꯁꯨ ꯍꯥꯏꯕꯅꯦ ꯑꯗꯨꯒ ꯀꯩꯅꯣꯁꯨ ꯇꯧꯔꯁꯨ ꯍꯥꯏꯕꯅꯦ
ꯎꯝ ꯑꯗꯨꯗꯤ ꯅꯪꯗꯤ ꯀꯩꯅꯣꯗ ꯀꯔꯤ ꯍꯥꯏꯁꯔ ꯀꯥꯎꯔꯤꯅꯦ ꯑꯗꯨꯗꯣ ꯍꯦꯕꯦꯟꯗꯣ ꯃꯩꯇꯩꯂꯣꯟꯗ ꯀꯥꯎꯔꯤꯅꯦ
ꯑꯩꯁꯨ ꯀꯥꯎꯔꯦ
ꯑꯇꯤꯌꯥꯗꯤ ꯑꯇꯤꯌꯥꯗꯤ ꯑꯇꯤꯌꯥꯗꯤ ꯅꯠꯇꯕ ꯑꯃ ꯂꯩꯕꯅꯤꯅ ꯑ ꯅꯔꯣꯛꯇꯤ ꯅꯔꯣꯛꯅꯤ ꯇꯣꯡꯉꯥꯜꯂꯦ ꯅꯣꯔꯣꯛ ꯅꯠꯇꯕ ꯑꯃ ꯂꯩꯕꯅꯤꯅꯦ ꯁꯔꯀꯥꯔꯒꯤ ꯀꯔꯤ ꯍꯥꯏꯕ꯭ꯔꯥ ꯀ
ꯈꯪꯗ꯭ꯔꯁꯨ ꯑꯗꯨꯝ ꯍꯧꯔꯣ ꯌꯥꯔꯦ ꯑꯩ ꯀꯩ ꯍꯥꯏ ꯇꯥꯔꯦ
ꯍꯣꯏ ꯍꯣꯏ ꯍꯦꯕꯦꯟꯗ ꯅꯪ ꯃꯥꯒꯤ ꯋꯥ ꯏꯟꯗꯕꯒꯤ ꯑꯣꯏꯔꯝꯅꯤ ꯌꯥꯝꯅ ꯁꯥꯊꯤꯕ ꯅꯨꯄꯤ ꯑꯃ ꯑꯣꯏꯕꯒꯤ ꯑꯦ ꯅꯪ ꯅꯪ ꯁꯤꯗꯤ ꯌꯥꯗ꯭ꯔꯦ ꯁꯤꯗ ꯆꯠꯂꯣ ꯍꯥꯏꯅ ꯑꯗꯨꯝ
ꯅꯪ ꯅꯪ ꯍꯔꯥꯎꯅꯤꯉꯥꯏ ꯍꯣꯏ ꯍꯥꯏꯔꯒꯦꯀꯣ
ꯃꯥꯅꯦ ꯃꯥꯅꯦ ꯆꯨꯝꯃꯦ ꯍꯣꯏ
ꯎꯝ ꯋꯥꯁꯦ ꯌꯥꯝꯅ ꯇꯥꯗꯕꯤ ꯌꯥꯝꯅ ꯃꯆꯤꯟ ꯀꯟꯕꯤ ꯌꯥꯝꯅ ꯋꯥ ꯏꯟꯗꯕꯤ ꯑꯣꯏꯕꯒꯤ ꯑꯩꯁꯤ ꯅꯨꯄꯤꯗꯤ ꯈꯔ ꯋꯥꯔꯁꯅꯨ ꯋꯥꯔꯁꯨ ꯅꯨꯡ ꯍꯥꯏꯥꯏꯅ ꯏꯁꯤꯡ ꯋꯥꯕ ꯃꯐꯝꯗ ꯊꯥꯗꯈꯤꯕꯅꯦꯕ
ꯆꯨꯝ ꯍ
ꯎꯝ ꯑꯩ ꯑꯣꯏꯅꯗꯤꯦ ꯑꯁ ꯑꯩ ꯗꯥꯏꯔꯦꯛ ꯇꯥꯕ ꯑꯣꯏꯔꯗꯤ ꯑꯩꯗꯤ ꯀꯩꯅꯣ ꯁ꯭ꯋꯤꯖꯔꯂꯦꯟꯗ ꯑꯗꯨꯝ ꯇꯥꯔꯅꯤ
ꯁ꯭ꯋꯤꯠꯖꯔꯂꯦꯟꯗ
ꯎꯝ
ꯁ꯭ꯋꯤꯖꯔꯂꯦꯟꯗ ꯀꯔꯤ ꯂꯩꯕꯅꯦ
ꯃꯐꯝ ꯑꯗꯨ ꯐꯖꯔꯤꯗꯨꯗꯤ ꯃꯤꯅ ꯄꯥꯝꯅꯕ ꯃꯐꯝ ꯑꯃꯅꯤꯅꯦ ꯅꯪꯁꯨ ꯈꯪꯗꯕ ꯁꯥꯔꯅꯗ
ꯊꯪ
ꯌꯥꯝ ꯆꯠꯅꯤꯡꯂꯒ ꯎꯝ ꯌꯥꯝ ꯆꯠꯅꯤꯡꯉꯒ ꯂꯩ ꯍꯥ
ꯑꯩ ꯄꯩꯁꯥ ꯌꯥꯝ ꯂꯩꯌꯦ ꯆꯠꯄ ꯌꯥꯏꯑꯦ ꯍꯧꯖꯤꯛꯃꯛꯁꯨ
ꯑꯣ ꯑꯗꯨꯗꯤ ꯏꯕꯥꯅꯤ ꯆꯠꯂꯁꯦ ꯅꯪ ꯕꯨꯛꯀꯤꯡ ꯇꯧ ꯇꯧꯔꯣ
ꯍꯣꯏ ꯍꯣꯏ ꯅꯪ ꯗꯥꯏꯔꯦꯛ ꯄꯥꯝꯕ꯭ꯔꯥ ꯅꯠꯇ꯭ꯔꯒ
ꯎꯝ ꯑꯩꯗꯤ ꯗꯥꯏꯔꯦꯛꯅꯦ
ꯔꯦꯠꯅꯦ ꯌꯥꯏ
ꯎꯝ ꯀꯅꯦꯛꯇꯤꯡꯒꯨꯝꯕ ꯎꯝ ꯍꯣꯏ ꯀꯅꯤ ꯇꯤꯡꯒꯨꯝꯕꯥ ꯑꯩ ꯄꯥꯝꯗꯦ ꯗꯥꯦꯔꯦꯛ ꯗꯥꯏꯔꯦꯛ ꯐ꯭ꯂꯥꯏ
ꯇꯧꯕꯤꯒꯦ ꯇꯧꯕꯤꯒꯦ ꯍꯣꯏ ꯍꯣꯏ ꯇꯧꯒꯦ ꯇꯧꯒꯦ
ꯑꯗꯨꯗ ꯂꯥꯛꯑꯒ ꯑꯗꯨꯝ ꯅꯨꯡꯉꯥꯏꯅ ꯉꯥꯏꯍꯥꯛ ꯂꯩꯔꯨ ꯁꯤꯈꯤ ꯂꯩꯔꯨ ꯁꯦꯝꯕ
ꯉꯁꯥꯏ ꯀꯩꯅꯣ ꯂꯤꯞ ꯀꯩ ꯍꯦꯟꯗꯥꯡ ꯆꯥꯔꯒꯦ
ꯅ ꯑꯗꯨ ꯄꯜꯂꯅꯨ ꯅꯪ ꯄꯜꯂꯔꯣꯏꯁꯦ ꯍꯥꯏꯔꯒ
ꯋꯥ ꯍꯥꯏꯅꯤꯡꯉꯥꯏ ꯂꯩꯇꯦ ꯈꯨꯝꯃꯣ ꯃꯤꯅ ꯀꯩ ꯇꯧꯔꯦ ꯍꯥꯏꯔꯒ ꯍꯪꯉꯁꯦ
ꯑꯁ ꯍꯋꯥꯏꯅꯤꯗ ꯑꯗꯨꯗꯤ ꯑꯩꯗꯤ ꯍꯋꯥꯏ ꯆꯥꯏ
ꯍꯥꯥ
ꯍꯋꯥꯏ ꯆꯥꯏꯑꯕ
ꯑꯣ
ꯑꯗꯣ ꯑꯩꯅ ꯍꯪꯅꯤꯡꯕ ꯗꯤ ꯅꯪ ꯅꯪꯗꯤ ꯗꯥꯏꯔꯦꯛ ꯇꯥꯕꯅꯦ ꯑꯗꯨ ꯆꯠꯄ ꯃꯇꯝꯗꯗꯤ ꯀꯃꯥꯏꯅ ꯆꯠꯀꯅꯤ ꯁꯤꯔꯒ ꯆꯠ ꯆꯠ ꯀꯔꯣ ꯅꯠꯇ꯭ꯔꯒ ꯑꯃꯨꯛ ꯗꯥꯏꯔꯦꯛ ꯍꯤꯡꯅ ꯍꯤꯡꯅ ꯀꯥꯈꯤꯔꯣ ꯀꯩꯅꯣꯗ ꯑꯇꯤꯌꯥꯗ ꯍꯟꯕ ꯃꯇꯝꯗ
ꯏꯁꯣꯔꯅ ꯀꯩꯅꯣ ꯂꯧꯕ ꯂꯥꯛꯅꯤꯌꯦ
ꯑꯦ ꯐꯩꯍꯦ ꯅꯪꯗꯤ ꯂꯧꯕ ꯂꯥꯛꯀꯅꯦ ꯍꯥꯏꯕ ꯅꯪ ꯅꯪꯗꯤ ꯂꯩꯕꯥꯛ ꯌꯥꯝ ꯐꯩꯕ ꯑꯗꯨꯗꯤ
ꯅꯪꯁꯨ
ꯃꯥꯅ ꯂꯧꯕ ꯂꯥꯛꯀꯅꯤ ꯑꯩ ꯑꯩꯕꯨ ꯑꯗꯨꯕꯨ ꯑꯩꯗꯤ ꯈꯪꯗꯦꯅꯦ ꯀꯅꯥ ꯃꯤ ꯃꯤꯁꯨ ꯂꯧꯕ ꯂꯥꯛꯇꯦ ꯃꯤꯁꯨ ꯂꯩꯇꯦꯅꯦ
ꯁꯛꯊꯤꯕꯤ ꯑꯣꯏꯕꯒꯤ ꯁꯛꯊꯤꯕ ꯑꯣꯏꯕꯒꯤꯅꯦ
ꯑꯦ ꯏꯁꯣꯔꯗꯤ ꯁꯛ ꯁꯛꯇ ꯈꯟꯗꯦꯗ
ꯑꯩꯅ ꯈꯜꯂꯤꯁꯤꯗꯤ ꯃꯥ ꯃꯆꯥꯅꯨꯄꯤꯅ ꯈꯜꯂꯤꯁꯤꯗꯤ
ꯑꯦ ꯑꯩꯅ ꯍꯥꯏꯕꯗꯤ ꯊꯕꯛꯄꯨ ꯐꯔꯗꯤ ꯃꯤꯕꯨ ꯐꯔꯗꯤ ꯆꯛ ꯁꯛꯇ ꯌꯦꯡꯗꯦꯕ ꯁꯛꯇ ꯌꯦꯡꯗꯦꯕ ꯏꯁꯣꯔꯗꯤ
ꯃꯥꯅꯦ ꯃꯥꯅꯦ ꯃꯥꯅꯦ ꯃꯥꯅꯦ
ꯅꯪ ꯅꯁꯥꯛ ꯐꯩꯌꯦ ꯍꯥꯏ ꯅ ꯑꯗꯨꯝ ꯑꯔꯥꯟꯕ ꯊꯕꯛ ꯇꯧꯔꯗꯤ
ꯀꯞꯀꯅꯨ ꯀꯞꯄ ꯌꯥꯗꯦ
ꯑꯩꯗꯤ ꯀꯞꯄ ꯍꯧꯔꯦꯍꯦ ꯅꯪ ꯑꯩꯗꯤ ꯀꯞꯄ ꯍꯧꯔꯦꯍꯦ
ꯅꯆꯦ ꯑꯩ ꯐꯒꯤ ꯇꯧꯕꯅꯦ
ꯐꯒꯤ ꯑꯣꯏꯔꯁꯨ ꯁꯤꯗꯤ ꯍꯦꯟꯃꯜꯂꯦꯍꯦ ꯆꯛ ꯁꯛ ꯐꯖ ꯐꯖ ꯊꯤꯕꯩ ꯊꯤꯌꯦ ꯍꯥꯏꯕꯗꯨꯗꯤ
ꯐꯒꯤ ꯑꯣꯏꯔꯁꯨ ꯑꯁꯦꯡꯕ ꯍꯥꯏꯕꯀꯣ ꯑꯁꯦꯡꯕ ꯑꯣꯏꯕ
ꯑꯁꯦꯡꯕ ꯑꯣꯏꯕ ꯑꯗꯨꯒꯤ ꯊꯃꯣꯏ ꯑꯩꯉꯣꯟꯗ ꯄꯥꯜꯂꯦꯕ ꯑꯗꯨꯗꯤ ꯑꯗꯨ ꯊꯋꯥꯏ ꯅꯨꯡꯉꯥꯏꯇꯦꯕ
ꯑꯩ ꯅꯨꯡꯁꯤꯗ꯭ꯔꯁꯨ ꯃꯤ ꯑꯇꯣꯞꯄ ꯂꯩꯔꯝꯒꯅꯤꯌꯦ
ꯎꯝ ꯈꯪꯗꯦ
ꯀꯌꯥꯝ ꯈꯜꯂꯅꯨ
ꯈꯪꯗꯦ ꯑꯩꯗꯤ ꯅꯪꯅ ꯍꯥꯏꯈ꯭ꯔꯕꯅꯤꯅ ꯑꯁ ꯍꯤꯡꯅꯤꯡꯗ꯭ꯔꯦꯗ
ꯍꯥꯥ
ꯍꯤꯡꯅꯤꯡꯗ꯭ꯔꯦꯗ ꯅꯪꯅ ꯁꯛ ꯊꯤ ꯍꯥꯏꯕꯒꯤ
ꯁꯤꯔꯣ ꯑꯗꯨꯗꯤ
ꯑꯩꯈꯣꯏꯗ ꯍꯤꯗꯥꯛ ꯑꯃ ꯂꯩꯌꯦ ꯂꯧꯕ ꯂꯥꯛꯑꯣ ꯑꯗꯨ ꯊꯛꯑꯒ ꯁꯤꯔꯣ
ꯑꯣ ꯍꯣꯏ ꯁꯥꯔꯒ ꯁꯔꯒꯥꯗ ꯂꯩꯔꯒꯦ ꯑꯩꯗꯤ
ꯍꯣꯏ ꯍꯣꯏ ꯍꯣꯏ
ꯁꯤꯗ ꯀꯩꯅꯣꯗ ꯄ꯭ꯔꯤꯊꯤꯕꯤꯁꯤꯗ ꯍꯤꯡꯅꯤꯉꯥꯏ ꯍꯤꯡꯕꯒꯤ ꯀꯥꯟꯅꯕ ꯂꯩꯇ꯭ꯔꯦ ꯅꯨꯄꯤꯁꯨ ꯐꯪꯗꯦ ꯅꯨꯄꯤꯅꯁꯨ ꯊꯤꯅ ꯉꯥꯡꯉꯦ ꯁꯛ ꯊꯤ ꯍꯥꯏꯅ ꯎꯝ ꯑꯩꯗꯤ ꯁꯤꯗ
ꯖꯤꯝ ꯁꯅꯥꯕ ꯀꯥꯡꯕꯨꯗꯤ ꯅꯨꯄꯤ ꯊꯤꯕ ꯋꯥꯗꯕꯅꯦ
ꯊꯤ ꯅꯨꯄꯤ ꯑꯦ ꯅꯨꯄꯤꯅ ꯄꯥꯝꯗꯦꯗ
ꯄꯥꯝꯕꯅꯦ ꯑꯩꯗꯤ ꯄꯥꯝꯗꯦ ꯑꯗꯨ ꯑꯇꯣꯞꯄ ꯅꯨꯄꯤ ꯄꯥꯝꯂꯝꯝꯒꯅꯤ
ꯈꯪꯗꯦ ꯑꯗꯨꯗꯤ ꯍꯧꯖꯤꯛ ꯐꯥꯎꯅꯗꯤ ꯅꯨꯄꯤ ꯀꯅꯥꯁꯨ ꯂꯩꯇꯦ
ꯍ
ꯎꯝ ꯈ꯭ꯋꯥꯏꯗꯒꯤ ꯀꯔꯤ ꯍꯥꯏꯁꯤꯔꯣ ꯅꯨꯄꯤꯗ ꯋꯥꯔꯤ ꯁꯥꯕ ꯋꯥꯔꯤ ꯁꯥꯕꯁꯤ ꯍꯟꯗꯛꯀꯤ ꯊꯕꯛꯁꯤꯅ ꯑꯍꯥꯟꯕꯅꯤ ꯊꯕꯛꯀꯤ ꯑꯣꯏꯅ ꯑꯗꯨꯝ ꯇꯧꯕ
ꯑꯩꯗꯤꯀꯣ
ꯎꯝ
ꯅꯨꯄꯤ ꯅꯠꯇꯦ
ꯑꯗꯨꯗꯤ ꯀꯅꯥꯅꯣ